ꯍꯜꯂꯣ
ꯇꯕ꯭ꯔꯣ
ꯑꯥꯎ ꯇꯥꯏ
ꯎꯝ ꯀꯩꯗꯧꯔꯤꯅꫭ
ꯀꯩꯁꯦ ꯇ ꯑꯣꯏꯗ ꯑꯗꯨꯝ
ꯎꯝ ꯑꯦꯁꯨ ꯀꯩꯁ ꯇꯧꯗꯦ
ꯀꯩꯁꯨ ꯇꯧꯒꯅꯨꯀꯣ ꯑꯗꯨꯝ ꯐꯝ ꯂꯩꯔꯀꯣ
ꯇꯥꯕ꯭ꯔꯣ
ꯎꯝ
ꯎꯝ ꯑꯩ ꯀꯩꯅꯣꯃ ꯍꯥꯏꯒꯦꯀꯣ
ꯑꯣ
ꯑ ꯃꯁꯤ ꯀꯩ ꯀꯩꯝ ꯊꯦꯖꯑꯒꯦ ꯑꯗꯨꯗ ꯍꯥꯏꯥꯟꯅ ꯍꯥꯏ
ꯑꯩꯈꯣꯏꯔꯣ
ꯍꯣꯏ
ꯑꯩꯈꯣꯏ ꯉꯥ ꯆꯥꯏ
ꯑꯣ ꯑꯅꯤꯅꯦ
ꯎꯝ
ꯍꯌꯦꯡꯗꯤ ꯀꯥꯏ ꯀꯥꯏ ꯆꯦꯀ
ꯍꯌꯦꯡꯒꯤ ꯀꯥꯏ ꯆꯠꯁꯦ
ꯍꯥ ꯑꯣ
ꯈꯪꯗꯦꯗ ꯀꯗꯥꯥꯏ ꯆꯠꯁꯤꯔꯣ ꯑꯗꯨꯝ ꯂꯩꯅꯤꯅ
ꯑꯣ
ꯎ
ꯑꯋꯥꯏ ꯀꯩꯅꯣꯒꯤꯋꯥꯏ ꯎꯝ ꯍꯥꯏꯌꯦꯁꯦ ꯈꯪ ꯔꯦꯗ ꯍꯌꯦꯡꯁꯦ ꯈꯟꯗ꯭ꯔꯤꯌ‌ꯦ ꯅꯥꯔꯛ ꯄ ꯀꯥꯟꯗꯅ ꯑꯗꯨ ꯑꯣꯏꯔꯦ ꯑꯗꯨꯣꯟꯗꯅ ꯈꯪꯗꯕꯅꯦ ꯍꯧꯖꯤꯛꯁꯤ ꯈꯪꯗ꯭ꯔꯤꯌꯦ ꯁꯦ
ꯑꯗꯨꯅꯦꯕ
ꯑꯗꯨ ꯀꯣ ꯇꯥꯕ꯭ꯔꯥ ꯃꯔꯤꯡ ꯅꯨꯡꯉꯥꯏꯕꯣ ꯍꯥꯏꯗꯤ ꯀ꯭ꯔꯤꯔ
ꯑꯥ ꯍꯥꯏꯔꯣꯏ ꯍꯥꯏꯔꯣꯏ
ꯍꯥꯏꯔꯛꯀꯦ ꯀꯩꯅꯣ ꯎꯝ ꯑꯩꯈꯣꯏ ꯀꯦ ꯑꯍꯟꯁꯤꯡꯅꯀꯣ ꯀꯩ ꯍꯥꯏꯁꯤꯔ ꯑꯈꯣꯏ ꯄꯨꯄꯨꯁꯤꯡꯅ ꯑꯗꯨ ꯃꯥꯏꯅ ꯍꯥꯏꯌꯦꯀꯣ ꯎꯝ
ꯎꯝ
ꯅꯦꯛꯁ ꯃꯅꯨꯡꯒꯨꯝꯕꯅ ꯅꯦ ꯊꯥꯎꯒꯨꯝꯕꯗ ꯑꯗꯨ ꯃꯇꯝꯗ ꯀꯩꯅꯣ ꯂꯩꯌꯦ ꯍꯥꯏꯌꯦ ꯑ ꯃꯣꯏ ꯆꯦ ꯔꯦꯟꯒꯦꯝ ꯆꯥꯒꯦ ꯁꯤꯡꯒꯤ ꯔꯦꯗꯤ ꯕꯔꯠꯗꯦꯒ ꯕꯔꯠꯗꯦꯒꯤ ꯋꯥꯔꯤ ꯑꯣꯏꯅ ꯂꯤꯕꯤꯒꯦ ꯀꯣ
ꯑꯗꯨꯗꯣ ꯌꯥꯝꯅ ꯅꯞ ꯗꯨꯅꯦ ꯑꯃꯥꯅ ꯑꯗꯨꯝ ꯍꯥꯏꯕꯗꯣ ꯑꯥ ꯆꯠ ꯁꯦ ꯍꯥꯏꯅ ꯍꯥꯏꯌꯦꯕꯀꯣ ꯑꯗꯣ ꯍꯣꯏꯗꯤ ꯍꯥꯏꯈ꯭ꯔꯦ ꯌꯥꯝꯅꯁꯨ ꯂꯥꯞꯄꯦ ꯍꯥꯏꯌꯦ ꯀꯥꯏꯗꯅꯣ ꯍꯥꯏꯕꯗꯤ ꯈꯪꯗꯦ ꯍꯥꯏꯌꯦ ꯌꯦ ꯃꯃꯣ ꯍꯥꯏꯌꯦ ꯑꯗꯨꯒꯤ ꯍꯥꯏꯖꯤꯛꯇꯤ ꯍꯥꯏꯗ꯭ꯔꯦ ꯌꯥꯝ ꯄꯤꯁꯀꯤꯅꯤ ꯅꯪꯖꯦꯑꯥ ꯀꯩꯅꯣ ꯕꯥꯔꯗꯦꯒꯨꯝꯕ ꯑꯗꯨꯒꯨꯝꯕꯗꯤ ꯗ ꯆꯠꯅꯤꯡꯗꯕ꯭ꯔꯣ ꯕꯔꯗꯦꯒꯨꯝꯕ ꯂꯩꯕ ꯕꯥꯔꯗꯦꯒꯨꯝꯕꯗꯣ ꯀꯣ ꯍꯣꯏ ꯆꯠꯅꯤꯡꯗꯕ꯭ꯔꯣ
ꯆꯠꯅꯤꯡꯉꯦ ꯀꯅꯥꯒꯤ ꯕꯥꯔꯗꯦ ꯂꯩꯕ꯭ꯔꯣ ꯍꯧꯖꯤꯛꯄꯨ
ꯂꯩꯇ꯭ꯔꯁꯨ ꯍꯥꯏꯕꯗꯤ ꯂꯩꯕ ꯀꯥꯟꯗꯀꯣ ꯆꯠꯅꯤꯡꯕ꯭ꯔꯥ ꯍꯥꯏꯕ ꯄꯥꯝꯕ꯭ꯔꯥ ꯍꯥꯏꯕ
ꯄꯥꯝꯗꯦꯗ ꯑꯩꯗꯤ ꯕꯥꯔꯗꯦꯒꯒ ꯑꯝꯇ
ꯀꯩꯒꯤ
ꯑꯉꯥꯡꯁꯨ ꯅꯠꯇꯕꯁꯤꯗ ꯑꯈꯣꯏꯗꯤ ꯕꯥꯔꯗꯦꯒ ꯑꯝꯇ ꯇꯧꯗꯦꯗ
ꯑꯉꯥꯡ ꯑꯣꯏꯔꯦ ꯑꯉꯥꯡ -ꯑꯉꯥꯡꯔ ꯑꯍꯟꯔ ꯍꯟꯅꯨꯕ ꯑꯣꯏꯔꯁꯨ ꯑꯗꯨꯝ ꯇꯧꯅꯩ
ꯅꯨꯄꯤ -ꯅꯨꯄꯤꯈꯩꯗꯤ ꯕꯥꯔꯗꯦ ꯌꯥꯝ ꯄꯥꯝꯕꯅꯦ ꯑꯩꯈꯣꯏꯗꯤ ꯄꯥꯝꯗꯦꯕ
ꯎꯝ ꯄꯌꯥꯝꯃꯦ
ꯑꯣꯏꯔ
ꯎꯝ ꯑꯗꯣ ꯑꯗꯣ ꯎꯝ ꯅꯪꯅ ꯆꯥꯛ -ꯏꯟꯁꯥꯡ ꯊꯣꯡꯕꯗꯣ ꯅꯣꯏ ꯃꯃꯥ ꯅꯣꯏ ꯕꯥꯕꯥ ꯍꯣꯏꯅ ꯍꯥꯎꯋꯦ ꯍꯥꯕ꯭ꯔ ꯍꯥꯎꯇꯦ ꯍꯥꯏ
ꯍꯥꯎꯋꯦ ꯍꯥꯏꯅ ꯑꯩ -ꯑꯩꯅ ꯊꯣꯡꯕꯗꯤ
ꯑꯣ ꯑꯥ ꯍꯩꯔꯝꯒꯅꯤ
ꯎꯝ
ꯑꯗꯣ ꯅꯪꯅ ꯎꯝ ꯀꯩꯅꯣ ꯅꯪꯒꯤ ꯐ꯭ꯔꯦꯟꯒ꯭ꯋꯥꯏ ꯑꯗꯨꯝ ꯇꯤꯟꯅꯕ ꯄꯥꯝꯕ ꯗꯨꯝ ꯁꯦꯠꯄꯀꯥꯟꯗꯣ ꯅꯪꯅ ꯈ꯭ꯋꯥꯗ ꯌꯥꯝ ꯅꯨꯡꯁꯤꯕ ꯅꯨꯃꯤꯠ ꯂꯩꯔꯝꯅꯤ ꯀꯣ ꯅꯪꯅ ꯁꯔ ꯅꯪꯒꯤ ꯐꯦꯕ꯭ꯔꯥꯏꯗ ꯗꯦ ꯕ ꯂꯩꯔꯝꯅꯤꯕꯀꯣ ꯅꯨꯃꯤꯠꯇꯣ ꯑꯗꯣ ꯀꯔꯝꯕꯅꯣ ꯀꯔꯝꯕ ꯅꯨꯃꯤꯠ ꯔꯥ ꯍꯥꯏꯕ ꯑꯗꯨ ꯅꯨꯃꯤꯠꯇꯣ ꯗꯤꯕꯤꯌꯣ ꯅꯪꯅ ꯈ꯭ꯋꯥꯏꯗ ꯅꯨꯡꯉꯥꯏꯈꯤꯕ ꯄꯥꯝꯖꯈꯤꯕ ꯅꯨꯃꯤꯠꯇꯣ ꯀꯩꯒꯨꯝꯃꯤꯅꯨꯒꯦꯔꯥ ꯑꯗꯨꯗꯨꯒꯤ
ꯂꯩꯇꯦꯗ
ꯔ ꯍꯜꯂꯣ ꯍꯥꯏꯔꯒꯦ ꯑꯩ ꯋꯥꯂꯤ ꯏꯕꯤꯒꯦ
ꯅꯪ ꯅꯪꯒꯤꯗꯤ ꯅꯨꯡꯉꯥꯏꯕ ꯅꯨꯃꯤ ꯂꯩꯇ꯭ꯔꯣ ꯂꯩꯔꯕꯅꯤꯅ
ꯑ ꯏ ꯂꯩꯑꯌꯦ ꯑꯜꯂꯤꯕꯤꯒꯦ ꯅꯅꯥ ꯍꯥꯏꯗꯣ ꯎꯝ
ꯑꯩꯗꯤ ꯕꯥꯔꯗꯦ ꯌꯥꯝ ꯆꯠꯄꯅꯤꯅ ꯕꯥꯔꯗꯦꯒꯤ ꯌꯥꯝ ꯈꯪꯅꯤꯡꯉꯦ ꯕꯥꯔꯗꯦ ꯑꯣꯏꯅ ꯍꯥꯏꯕꯤꯔꯦ ꯌꯥꯝꯅ
ꯎꯝ
ꯎꯝ ꯅꯍꯥꯟ ꯑꯗꯣ ꯏꯃꯥꯟꯅꯕꯤ ꯌꯥꯝꯅ ꯆꯠꯂꯦ ꯑꯗꯨꯒ ꯑꯩꯈꯣꯏ ꯃꯃꯥ ꯈꯣꯏꯕꯒꯣ ꯑꯩꯈꯣꯏꯁꯨ ꯂꯣꯏꯅꯃꯛ ꯑꯗꯨꯝ ꯆꯠꯂꯦꯕꯀꯣ
ꯎ ꯀꯣꯏ
ꯌꯥꯝ ꯅꯨꯡꯉꯥꯏꯌꯦ ꯑꯗꯨꯝ ꯆꯠꯂꯦ ꯑꯗꯨꯒ
ꯎꯝ
ꯑꯗꯨ ꯃꯐꯝꯗꯨꯀꯣ ꯌꯥꯝ ꯆꯥꯎꯕꯀꯣ ꯌꯥꯝ ꯆꯥꯎꯕ ꯀꯨ ꯑꯦ ꯍꯥꯏꯕꯗꯤ ꯃꯣꯏꯁꯨ ꯑꯍꯥꯟꯕ ꯇꯧꯕꯒꯤ ꯑꯣꯏꯕꯒꯤꯀꯣ ꯑꯗꯨꯝ ꯇꯧꯔꯒꯦ ꯌꯥꯝ ꯅꯨꯡꯉꯥꯏꯌꯦ ꯑꯗꯨꯗꯣ ꯌꯥꯝꯅꯁꯨ ꯆꯥꯎꯋ ꯌꯥꯝꯅꯁꯨ ꯐꯖꯅ ꯑꯗꯨ ꯑꯗꯨꯝ ꯇꯧꯋꯦ ꯃꯣꯏꯒꯤꯗꯣ ꯑꯗꯨꯒ ꯑꯋꯥ ꯑꯃ ꯁꯨꯖꯕꯤꯒꯦ ꯉꯁꯥ ꯍꯥꯏꯗꯣ ꯏꯁꯥ ꯉꯁꯤꯒꯤꯁꯦ ꯉꯁꯤꯒꯤ ꯋꯥꯁꯦ ꯑꯩ ꯈꯔ ꯂꯩꯖꯒꯦ ꯃꯁꯥꯗꯣꯀꯣ ꯌꯥꯝꯅ ꯁꯥꯏꯌꯦ ꯈꯪꯕ꯭ꯔꯥ ꯁꯥ ꯑ ꯏꯁ ꯑꯃ ꯑꯃꯒꯤ ꯁꯟꯗꯦ ꯑꯃꯜꯂꯨꯔꯦꯟ ꯁꯥꯗꯦ ꯍꯥꯏꯕꯗꯤ ꯃꯄꯥꯟꯁꯨ ꯊꯣꯛꯇ꯭ꯔꯦꯕ ꯑꯩ ꯁꯃꯟꯕꯒꯤ ꯍꯥꯏꯕꯗꯤ ꯌꯥꯝ ꯏꯪꯉꯗꯤ ꯈꯔ ꯂꯩꯔꯤꯕ ꯅꯨꯡꯉꯥꯏꯅꯦꯦꯕꯀꯣꯗ ꯑꯩꯣꯏꯒꯤ ꯂꯩꯕꯁꯨ ꯅꯨꯡꯉꯥꯏꯇꯦ ꯁꯥꯕꯅꯝꯃꯣꯏ ꯑꯃ ꯁꯥꯔꯦꯗꯤꯦ ꯀꯩꯝꯇ ꯇꯧꯅꯤꯡꯒꯦꯕꯀꯣ ꯈꯔ ꯂꯩꯔꯅꯀꯣ ꯈꯔ ꯏꯪꯉꯗꯤ ꯑꯗꯨꯝ
ꯎꯝ
ꯇꯅꯤꯡꯕꯁꯨ ꯑꯗꯨꯝ ꯉꯌꯦꯅ ꯀꯣ
ꯑꯥꯎ
ꯁꯥ ꯍꯥꯏꯗꯤ ꯀꯩꯝꯇ ꯇꯧꯅꯤꯡꯉꯦꯕꯀꯣ ꯑꯗꯨꯒꯤ
ꯎꯝ ꯅꯣꯏꯁꯨ ꯑꯗꯨꯝ ꯁꯥꯒꯟꯕ꯭ꯔꯥ
ꯈꯟꯗ꯭ꯔꯦ ꯅꯪꯒꯤ ꯁꯥꯕ ꯄꯥꯝꯕ꯭ꯔꯥ ꯏꯪꯕ ꯄꯥꯝꯕ꯭ꯔꯥ
ꯑꯩꯗꯤ ꯏꯪꯕ ꯑꯣꯏꯅ ꯄꯥꯝꯃꯤꯅ ꯁꯥꯍꯔꯗꯤ ꯀꯃꯥꯏꯅ ꯇꯧꯔꯅꯤ ꯑꯩ ꯆꯠꯄꯁꯨ ꯌꯥꯗꯦ ꯁꯝꯍꯟꯕꯩ ꯏꯪꯕꯅ ꯍꯦꯟꯅ ꯐꯠꯇ꯭ꯔꯣ ꯅꯠꯇ꯭ꯔꯣ ꯅꯪꯗꯤ ꯕꯥꯔꯗꯦꯒ ꯇꯧꯕ꯭ꯔꯣ ꯑꯧ ꯅꯪꯗꯤ ꯕꯥꯔꯗꯦꯒ ꯇꯧꯕ꯭ꯔꯣ
ꯑꯗꯣ
ꯎꯝ ꯇꯥꯏ ꯇꯥꯏ ꯇꯥꯏ
ꯍꯌꯦꯡꯒꯤ ꯅꯨꯃꯤꯠꯁꯦ ꯅꯨꯡꯉꯥꯏꯒꯗ꯭ꯔꯥ ꯅꯪꯒꯤ
ꯈꯪꯗꯦꯗ ꯅꯨꯡꯉꯥꯏꯗꯧ ꯃꯥꯜꯂꯦꯗ
ꯎꯝ
ꯑꯗꯨꯝ ꯅꯨꯡꯉꯥꯏ ꯅꯪ ꯅꯨꯃꯤꯠ ꯈꯨꯗꯤꯡ ꯅꯪꯒꯤꯗꯤ ꯅꯨꯡꯉꯥꯏꯇ꯭ꯔꯣ
ꯅꯨꯡꯉꯥꯏꯌꯦ ꯑꯗꯣ ꯃꯤꯃꯤꯠ ꯈꯨꯗꯤꯡ ꯅꯠꯇꯦ ꯃꯤꯅꯤꯠ ꯎ ꯃꯤꯠꯁꯤꯅꯦ ꯑꯗꯨꯒꯣ ꯀꯩ ꯍꯥꯏ ꯑꯃꯒ ꯍꯥꯏꯕꯤꯒꯦ ꯎꯝ
ꯎꯝ
ꯅꯍꯥꯗꯣ ꯇꯥꯕ꯭ꯔꯥ ꯑꯩꯗꯤ ꯐ꯭ꯔꯦꯟ ꯑꯩ ꯐ꯭ꯔꯦꯟꯒ ꯐꯦꯟꯒ ꯑꯗꯨ ꯇꯤꯟꯅꯕꯗ ꯃꯇꯝꯗꯣ ꯌꯥꯝꯕꯒꯤ ꯐ꯭ꯔꯦꯡꯒꯤ ꯀꯩꯅ ꯍꯥꯏ ꯂꯤꯔꯒꯦꯀꯣ
ꯎꯝ
ꯑꯩꯒꯤ ꯐ꯭ꯔꯦꯟꯗꯣ ꯎꯝ ꯑꯩꯒꯤ ꯐ꯭ꯔꯦꯟꯗꯣ ꯃꯥꯗꯤ ꯗ꯭ꯔꯦꯁ ꯌꯥꯝ ꯄꯥꯝꯃꯦꯕꯀꯣ
ꯑ
ꯗ꯭ꯔꯦꯁ ꯂꯩꯕ ꯆꯠꯁꯦ ꯍꯥꯏꯌꯦ ꯍꯣꯏ ꯍꯥꯏ ꯆꯠꯂꯦ ꯍꯥꯏ ꯃꯥꯔꯣ ꯎ ꯌꯥꯝꯅꯁꯨ ꯄꯤꯛꯇꯕ ꯌꯥꯝꯅꯁꯨ ꯆꯥꯎꯕ ꯁꯥꯏꯁ ꯊꯤꯕ ꯋꯥ ꯄꯥꯏꯔꯤꯕ ꯀꯣ
ꯑꯣ
ꯑꯗꯨ ꯍꯥꯏꯕꯒꯤ ꯑꯗꯨ ꯑꯣꯏꯔꯁꯨ ꯑꯗꯨꯝ ꯊꯤꯔꯦꯕꯀꯣ ꯑꯩꯈꯣꯏꯅꯤꯔꯀꯣ ꯑꯩ ꯉꯥꯟꯅ ꯆꯠꯦꯕꯀꯣ ꯑꯗꯨꯅ ꯠꯇꯣ
ꯑꯣ
ꯃꯥꯗ ꯂꯩꯗ ꯃ ꯎꯆꯖꯦꯁ ꯃꯄꯥꯟ ꯊꯣꯛꯄ ꯑꯗꯨꯃꯥꯏꯅ ꯇꯧ ꯆꯠꯄ ꯀꯥꯟꯗ ꯅꯨꯡꯉꯥꯏꯇꯦ ꯑꯗꯨꯝ ꯍꯥꯏꯔꯦꯕꯀꯣ ꯍꯣꯏ ꯌꯥꯏꯑꯌꯦ ꯍꯥꯏꯅ ꯑꯩꯁꯨ ꯑꯗꯨꯝ ꯑꯩꯁꯨꯣ ꯌꯥꯏꯑꯦ ꯑ ꯍ ꯍꯣꯏ ꯆꯠꯄ ꯌꯥꯏꯑꯦꯁꯨ ꯑꯗꯨꯝ ꯍꯥꯏꯕꯀꯣ
ꯎꯝ
ꯆꯊꯣꯛꯑꯦ ꯆꯦꯊꯣꯛꯑꯦ ꯌꯦꯅꯤꯡꯉꯥꯏ ꯍꯥꯏꯅ ꯊꯣꯛꯑꯀꯥꯟꯗ ꯎꯝ ꯈꯨꯌꯥ ꯑꯃꯨꯀꯣ ꯑꯩꯅ ꯂꯩ ꯑꯩꯗꯤ ꯂꯩꯔꯣꯏ ꯍꯥꯏꯟꯅ ꯈꯥꯏꯕꯅꯦꯕꯀꯣ ꯑ ꯍꯥꯏ ꯆꯠꯄ ꯀꯥꯏꯅꯗꯤ ꯂꯣꯏꯔꯦ ꯍꯦꯛ ꯐꯖꯕꯗꯣ ꯌꯥꯝꯃꯟꯕꯒꯤꯀꯣ ꯂꯩꯁꯤꯔ ꯍꯤꯏꯔꯒ ꯈꯜꯂꯤ ꯌꯦꯁꯨ
ꯎꯝ
ꯂꯩꯗ꯭ꯔꯦ ꯑꯗꯨ ꯑꯣꯏꯁꯨ ꯏꯃꯥꯟꯅꯕꯤꯗꯣ ꯌꯥꯝ ꯂꯩꯌꯦ ꯑꯩꯗꯤ ꯑꯃ ꯑꯅꯤ ꯈꯛꯇꯪ ꯂꯩꯒꯗ꯭ꯔꯥ ꯍꯥꯏꯅ ꯈꯟꯕꯅꯦꯕꯀꯣ ꯑꯗꯨ ꯃꯥꯗꯤ ꯌꯥꯝꯅꯍꯦ ꯑꯗꯣ ꯇꯥꯕ꯭ꯔꯣ
ꯇꯥꯏ ꯇꯥꯏ
ꯎꯝ ꯁꯟꯗꯦꯗꯀꯣ ꯅꯪꯅ ꯁꯥꯄꯜꯣ ꯆꯔꯆ ꯀꯨꯝꯕ ꯆꯠꯂꯝꯅꯤꯅ
ꯎꯝ
ꯆꯥꯔꯖꯀꯨꯝꯕ ꯆꯥꯕ ꯀꯥꯟꯥꯏꯅ ꯎꯝ ꯄꯔꯐꯣꯔꯃꯦꯟꯁ ꯇꯧꯕ ꯀꯥꯟꯗ ꯃꯤꯁꯤꯡꯅ ꯑꯗꯨꯝ ꯄꯔꯐꯣꯔꯃꯦꯟꯁ ꯇꯧꯕ ꯀꯅ ꯌꯦꯡꯕ ꯑꯗꯨꯒꯨꯝꯕ ꯌꯦꯡꯕ ꯅꯪ ꯄꯥꯝꯂꯝꯒꯅꯤꯀꯣ
ꯑꯧ ꯑꯗꯨꯗꯤ ꯄꯥꯝꯃꯦ ꯅꯪꯒꯤ ꯑꯗꯨꯝ ꯇꯧꯕ꯭ꯔꯥ
ꯑꯗꯨꯝ ꯇꯧꯋꯦ ꯃꯔꯛ ꯃꯔꯛ ꯇ ꯇꯣꯏꯅꯗꯤ ꯇꯧꯗꯦ ꯃꯤꯁꯤꯡꯁꯨ ꯑꯗꯨꯝ ꯄꯥꯝꯅꯕꯗꯣ ꯈꯪꯉꯤꯕ ꯂꯣꯏꯅ ꯄꯥꯝꯅꯩ ꯍꯣꯏ ꯃꯥꯅꯦ
ꯑꯗꯨ ꯃꯇꯝ ꯁꯥꯡꯅ ꯂꯧꯔꯗꯤ ꯄꯥꯝꯗꯔꯝꯃꯣ
ꯏꯁꯄꯤꯀꯔꯅ ꯋꯥꯔꯤ ꯁꯥꯕꯗꯨꯗꯒꯤ ꯍꯦꯟꯅ ꯄꯥꯝꯕꯅꯤ ꯁꯤ ꯌꯥꯝꯃꯦ ꯑꯩꯁꯨ ꯑꯗꯨꯝ ꯄꯥꯝꯃꯦ ꯑꯗꯣ ꯀꯣ ꯅꯪ ꯆꯥꯔꯖꯒꯨꯝꯕ ꯑꯗꯨꯝ ꯅꯨꯡꯇꯤ ꯅꯨꯡꯇꯤ ꯆꯥꯕ꯭ꯔꯥ ꯑꯦ ꯑꯦꯕ꯭ꯔꯤ ꯁꯟꯗꯦꯗ ꯑꯗꯨꯝ ꯆꯠꯕ꯭ꯔꯥ ꯅꯪꯇꯤ
ꯑꯁ ꯑꯩ ꯍꯧꯖꯤꯛꯀꯥꯟꯗꯤ ꯆꯠꯇ꯭ꯔꯦꯗ
ꯍꯥꯥ
ꯇꯠꯇꯔ꯭ꯦꯗ ꯍꯧꯖꯤꯛ ꯃꯇꯝ ꯍꯧꯖꯤꯛ ꯀꯥꯟ ꯑꯩ ꯍꯧꯒꯠꯄ ꯉꯝꯗꯦꯕ ꯍꯧꯒꯠꯄ ꯉꯝꯗꯦ
ꯎꯝ ꯅꯣ
ꯅꯪꯗꯤ ꯑꯗꯨꯝ ꯆꯠ ꯎꯪ ꯆꯠꯄ꯭ꯔꯣ
ꯑ ꯃꯔꯥꯛ ꯃꯔꯥꯛꯗ ꯆꯠꯂꯦ ꯕꯣꯜꯒꯤ ꯃꯇꯝ ꯑꯣꯏꯔꯕꯒꯤ
ꯎꯝ ꯑꯗꯣ ꯌꯦꯡꯒꯅꯨ ꯅꯪ ꯅꯨꯡ ꯑ ꯅꯪꯗꯤ ꯅꯨꯡꯇꯤꯒꯤ ꯆꯔꯁ ꯆꯠꯂꯨꯀꯣ
ꯍꯣꯏ ꯁꯠꯀꯦ
ꯎꯝ ꯆꯥꯔꯆꯟꯇꯤꯒꯤ ꯀꯥꯒꯗꯕꯅꯤꯅꯦ
ꯅꯪꯅ ꯍꯥꯏꯕꯅꯤꯅ ꯆꯠꯀꯦ ꯑꯗꯣ ꯎꯝ ꯆꯥ ꯀꯩꯍꯥꯏꯁꯤꯔ ꯎꯝ ꯕꯣ ꯍꯟꯗꯛꯇꯤꯀꯣ ꯕꯣꯜ ꯌꯦꯡꯕꯁꯦ ꯀꯌꯥ ꯍꯥꯏꯁꯤꯔꯥ ꯍꯣ ꯐꯤꯐꯥ ꯋꯥꯜꯀꯞꯇꯣ ꯃꯣꯏꯒꯤ ꯃꯇꯝꯖꯤ ꯀꯩꯅꯣ ꯇꯧꯗꯤꯅꯀꯣ
ꯎꯝ
ꯀꯩꯅꯣ ꯇꯧꯗꯅ ꯃꯇꯝꯗꯣ ꯇꯥꯏꯃꯤꯡꯗꯣ ꯁꯨꯛꯆꯥꯍꯦꯛ ꯆꯥꯟꯅꯗꯕꯗꯣ
ꯑꯣ ꯆꯥꯟꯅꯗꯕꯅꯤ
ꯑꯣ ꯑꯗꯨꯒꯤ ꯋꯥꯏꯑꯦ ꯅꯨꯡꯉꯥꯏꯕꯗ ꯍꯧꯖꯤꯛ ꯁꯥꯟꯅꯕꯗ ꯍꯥꯟꯅ ꯑꯗꯨꯝ ꯉꯥꯏꯕꯤꯈ꯭ꯔꯦꯅꯦꯕꯣ ꯑꯗꯣ ꯃꯦꯁ ꯀꯨꯝꯕ ꯑꯃ ꯔꯤꯖꯦ ꯑꯗꯨꯒ ꯅꯦꯛꯁ ꯇ ꯌꯥꯝ ꯅꯨꯡꯉꯥꯏꯕ ꯂꯩꯔꯝꯒꯅꯦꯕ ꯑꯃꯨꯛ ꯇꯥꯕ꯭ꯔꯣ ꯑꯗꯨꯁꯨ ꯑꯗꯨꯝ ꯄꯥꯝꯕꯔꯥ ꯑꯗꯨꯁꯨ ꯑꯗꯨꯁꯨ ꯑꯃꯨꯛ ꯌꯦꯡꯕꯤꯔꯛ ꯀꯅꯤ ꯍꯥꯏꯗꯨꯁꯨ ꯌꯦꯡꯉꯑꯦ ꯈꯪ ꯑꯃꯨ ꯑꯃꯨꯟꯅ ꯇꯧꯔꯗꯤ ꯑꯃꯥꯏꯅ ꯑꯃꯨꯛ ꯍꯦꯟꯒꯤꯗꯧ ꯃꯕ ꯑꯗꯨꯁꯨ ꯉꯥꯏ ꯌꯦꯅꯦ
ꯍꯟꯗꯛ ꯃꯔꯛ ꯇꯥꯕ꯭ꯔꯣ ꯅꯪꯗꯤ ꯌꯥꯝ ꯍꯟꯗꯛ ꯃꯔꯛ ꯀꯩ ꯀꯩꯗ ꯁꯞꯄꯣꯔꯠ ꯇꯧꯈ꯭ꯔꯒꯦ
ꯑꯩꯁꯦ ꯀꯩꯅꯣ ꯀꯔꯝꯕ ꯇꯧꯒꯗꯧ ꯃꯥꯟꯒꯦ ꯅꯪꯅ ꯅꯪꯅ
ꯅꯪꯗꯤ ꯑꯥꯔꯖꯦꯟꯇꯤꯅꯥ ꯃꯥꯜꯂꯦꯗ
ꯇꯥꯅꯤꯡꯗꯦ ꯔꯥꯏꯅꯊ ꯀꯩ ꯍꯥꯏꯁꯤꯔ ꯈ꯭ꯋꯥꯏꯗ ꯇꯥꯟꯕ ꯅꯨ ꯄꯥꯏ ꯌꯥꯝꯃꯦ
ꯔꯣꯅꯥꯜꯗꯣ ꯔꯣ
ꯑꯧ ꯑꯧ ꯀꯥ ꯍꯥꯏꯌꯦ
ꯑꯥ ꯑꯗꯨꯗꯤ ꯑꯩꯔꯣ ꯑꯩꯗꯤ ꯑꯁ ꯈꯪꯗꯦꯗꯁ ꯇꯧꯐꯝ ꯈꯪꯗꯦ ꯂꯣꯏꯅ ꯃꯪꯉꯦ
ꯎ ꯉꯝꯕ ꯉꯝꯕ ꯗꯨꯅꯤꯅꯦ ꯅꯪꯒꯤꯗꯤ
ꯑꯥꯎ ꯅꯪꯅ ꯍꯥꯏꯔꯗꯤ ꯆꯨꯝꯃꯦꯕ
ꯎꯝ ꯑꯣꯏꯔꯝꯅꯤ ꯑꯗꯣ
ꯎꯝ
ꯇꯥꯕ꯭ꯔꯣ
ꯇꯥꯏ ꯇꯥꯏꯌꯦ
ꯎꯝ ꯍꯧꯖꯤꯛ ꯍꯌꯦꯡ ꯉꯁꯤꯁꯨ ꯌꯦꯡꯒꯗ꯭ꯔꯥ ꯕꯣꯜꯗꯣ
ꯌꯦꯡꯉꯣꯏꯗ ꯑ ꯅꯪ ꯑꯦ ꯍꯧꯖꯤꯛ ꯀꯩ ꯀꯩ ꯃꯦꯆ ꯂꯩꯒꯦ ꯉꯁꯤ
ꯈꯪꯗꯦ ꯑꯩꯅ ꯌꯦꯡꯅꯤꯡꯗꯕ ꯃꯦꯁ ꯉꯥꯛꯇꯪ ꯌꯦꯡꯅꯤꯡꯗꯦ ꯑꯣꯀꯦ ꯑꯗꯨꯗꯤ ꯈꯪꯗꯦ
ꯋꯥ
ꯑꯩꯅ ꯌꯦꯡꯕ ꯃꯇꯝꯗ ꯑꯗꯨꯕꯨ ꯌꯦꯡꯁꯦ